ꯇꯥꯠ
ꯀꯩꯗꯧꯔꯝꯃꯤꯅꯣ ꯑꯩ ꯐꯣꯟ ꯌꯨꯝꯗꯒꯤ ꯐꯣꯟ ꯇꯧꯔꯛꯑꯦꯅ ꯋꯥꯔꯤ ꯁꯥꯟꯅꯔꯝꯕꯅꯤ
ꯀꯌꯥꯕ
ꯌꯨꯝꯗꯒꯤ ꯐꯣꯟ ꯇꯧꯔꯛꯑꯦꯅ ꯋꯥꯔꯤ ꯁꯥꯟꯅꯔꯝꯕꯅꯦꯕ
ꯀꯩ ꯍꯥꯏ ꯇꯥꯗ꯭ꯔꯦꯅꯦ
ꯇꯥꯕꯣ
ꯇꯥꯔꯦ ꯇꯥꯔꯦ
ꯌꯨꯝꯗꯒꯤ ꯐꯣꯟ ꯇꯧꯔꯦꯏꯅ ꯋꯥꯔꯤ ꯁꯥꯟꯅꯔꯝꯕꯅꯦꯕ
ꯑꯩ ꯗꯨꯀꯥꯟ ꯑꯃ ꯍꯥꯏꯔꯝꯕꯗꯣ
ꯑꯥ
ꯑꯗꯨꯗꯣ ꯆꯠꯂꯒ ꯗꯤꯄꯣꯖꯤꯠꯅ ꯀꯌꯥ ꯍꯔꯤꯅꯣ ꯀꯃꯥꯏꯅ ꯇꯧꯕꯅꯣ ꯑꯝꯇꯪ ꯍꯪ ꯎꯁꯤ ꯍꯥꯏꯔꯛꯄ
ꯑꯣ ꯗꯨꯃ ꯃꯐꯝꯕꯨ ꯀꯥꯏ ꯇꯧꯒꯦ ꯍꯥꯏꯅꯣ
ꯅꯥꯛꯐꯝ ꯕꯣꯔꯣꯏ ꯃꯈꯣꯡꯒꯤ ꯍꯥꯏꯗꯣ ꯑꯩꯅ ꯍꯧꯖꯤꯛ ꯅꯍꯥꯟ ꯅꯉꯣꯟꯗ ꯍꯥꯏꯔꯝꯕꯗꯣ
ꯑꯣ ꯑꯁ ꯌꯥꯝ ꯐꯔꯦꯅꯦ ꯑꯗꯨꯗꯤ
ꯃꯥ ꯃꯣꯏꯒꯤ ꯃꯤꯅꯦ ꯍꯥꯏꯕꯅꯦꯕ
ꯑꯣ ꯑꯗꯨꯗꯤ ꯅꯪ ꯑꯊꯨꯕꯤꯗ ꯑꯗꯨꯝ ꯍꯧꯔꯒꯦ ꯍꯥꯏꯔꯕ
ꯈꯪꯗꯦꯅꯦ ꯑꯗꯨ ꯗꯤꯄꯣꯖꯤꯠꯇꯨ ꯂꯥꯛ ꯃꯔꯤ ꯃꯉꯥ ꯍꯥꯏꯔꯛꯑꯗꯤ ꯀꯥꯟꯅꯗꯦꯗꯅ
ꯑ ꯑꯗꯨꯋꯥꯏꯃꯨꯡ ꯍꯥꯏꯔꯛꯀꯗ꯭ꯔꯥ ꯑꯗꯨꯋꯥꯏ ꯃꯨꯛ ꯅꯠꯇ꯭ꯔꯁꯨ ꯂꯥꯛꯑꯅꯤ ꯑꯃ ꯑꯅꯤꯗꯤ ꯑꯗꯨꯝ ꯍꯥꯏꯔꯛꯑꯅꯤꯅꯦ
ꯑꯅꯤꯕꯨ ꯑꯗꯨꯃꯥꯏꯅꯕꯨ ꯑꯣꯏꯔꯗꯤ ꯐꯩꯅꯦ ꯃꯣꯏꯒꯤꯗꯨ ꯗꯨꯀꯥꯟꯗꯣ ꯑꯅꯧꯕꯅꯦꯕ ꯍꯧꯖꯤꯛ ꯍꯩꯗ ꯉꯥꯏꯔꯤꯕ ꯃꯔꯤ ꯃꯉꯥꯒ ꯍꯥꯏꯖꯤꯜꯂꯛꯀꯗ꯭ꯔꯁꯤꯅꯤ ꯑꯩꯅ ꯈꯜꯂꯤꯁꯤ ꯂꯣꯏꯗ꯭ꯔꯤ ꯍꯥꯏꯕꯅꯦꯃꯤ
ꯏꯁ ꯋꯥꯠꯂꯤꯖꯥꯠꯅꯤꯗꯨꯗ ꯑꯗꯣ ꯅꯪ ꯗꯨ ꯗꯨꯀꯥꯟ ꯀꯌꯥ ꯑ ꯗꯨꯀꯥꯟ ꯀꯌꯥꯅꯣ ꯅꯪ ꯂꯧꯗꯣꯏꯖꯦ
ꯑꯃꯇꯪꯅꯤꯗ ꯆꯦꯡ ꯒꯣꯗꯥꯎꯟ ꯃꯨꯛ ꯆꯦꯡ ꯈꯔ ꯄꯩꯕꯒꯤ ꯍꯥꯏꯇꯥꯔꯦꯅꯦ ꯕꯦꯛ ꯆꯥꯝꯃꯃꯨꯛ ꯄꯩꯕꯒꯤ
ꯑꯣ ꯑꯁ ꯐꯔꯦꯗ ꯑꯩꯁꯨ ꯅꯉꯣꯟꯗꯤ ꯂꯧꯔꯒꯦ ꯑꯗꯨꯗꯤ ꯑꯗꯨꯗꯤ ꯅꯪ ꯀꯩꯅꯣ ꯀꯩꯅꯣ ꯑ ꯗꯤꯂꯤꯕꯔꯤꯒꯤ ꯒꯥꯔꯤꯗꯤ ꯊꯝꯗꯣꯏꯔꯥ ꯅꯠꯇ꯭ꯔꯒꯅ ꯃꯁꯥ ꯃꯁꯥ ꯂꯧꯍꯟꯗꯣꯏꯔꯣ
ꯒꯦꯍꯨ ꯒꯥꯔꯤ ꯍꯥꯏꯁꯦ ꯑꯃꯗꯤ ꯍꯥꯏꯅꯔ ꯊꯝꯃꯦꯗꯅ
ꯑꯥ
ꯅꯣꯏ ꯗꯤꯂꯤꯕꯔꯤ ꯆꯥꯔꯁꯇꯤ ꯅꯣꯏꯅ ꯄꯤꯔꯛꯇꯣꯏꯅꯤꯗꯅ
ꯑꯥ
ꯑꯗꯨ ꯐꯪꯖꯅꯕ ꯑꯃꯗꯤꯅꯤ ꯍꯥꯏꯅꯔ ꯊꯝꯗꯣꯏꯅꯤ ꯀꯩꯅꯣ ꯍꯣꯟꯇꯣꯛ ꯍꯣꯟꯖꯤꯟꯗ ꯃꯣꯏꯗ ꯄꯩꯁꯥ ꯃꯥꯟꯅ ꯐꯪꯖꯕ ꯍꯥꯏꯇꯥꯔꯦꯅꯦ
ꯑꯣ
ꯑꯗꯨꯃꯥꯏꯅ ꯇꯧꯅꯤ ꯇꯧꯔꯒ ꯎꯝ ꯑꯗꯣ ꯍꯧꯖꯤꯛ ꯑꯝꯇ ꯍꯌꯦꯡꯂ ꯍꯡꯆꯤꯠꯂ ꯑꯝꯇ ꯆꯠꯂꯒ ꯑꯝꯇ ꯌꯦꯡꯉꯨꯗ꯭ꯔꯗꯤ
ꯌꯦꯡꯖꯜꯂꯣ ꯌꯦꯡꯖꯜꯂꯣ
ꯑꯥ
ꯍꯥꯏꯗꯤ ꯑꯩꯈꯣꯏꯖꯨ ꯈꯔ ꯀꯩꯅꯣ ꯇꯧꯏꯀꯥꯟꯁꯤꯗ ꯈꯔ
ꯎꯪ
ꯍꯣꯡ ꯍꯣꯡ ꯈꯔ ꯂꯎꯍꯧꯅꯕꯥ
ꯍꯣꯏ ꯍꯌꯦꯡꯂ ꯂꯥꯡꯆꯤꯠꯂꯗ ꯆꯠꯂꯒ ꯌꯦꯡꯉꯨꯈꯤꯒ ꯑꯗꯨꯒ ꯃꯔꯣꯟꯗꯣ ꯈꯪꯉꯅꯤ
ꯆꯦꯡ ꯈꯛ ꯊꯝꯒꯦ ꯍꯥꯏꯔꯕ
ꯑꯥ ꯆꯦꯡ ꯑꯐꯕꯒ
ꯑꯣ ꯑꯗꯨꯗꯤ
ꯆꯦꯡꯁꯦ ꯂꯣꯏ ꯗꯤꯂꯤꯚꯔꯤ ꯑ ꯗꯤꯂꯤꯚꯔꯤꯌꯦ ꯂꯣꯏ ꯑꯦꯕꯥꯏꯂꯦꯕꯜ ꯑꯣꯏꯍꯜꯂꯦꯗꯅ ꯃꯣꯏꯅ ꯍꯥꯏꯔꯤꯕ ꯐꯧꯗꯣ
ꯑꯥ
ꯄꯥꯝꯃꯤ ꯄꯥꯝꯃꯤꯕ ꯘꯩꯗꯣ ꯊꯝꯕꯩ ꯋꯥꯅꯤꯗ ꯇꯨꯒ ꯁꯨꯄꯔꯐꯥꯏꯟ ꯃꯔꯨ ꯑꯣꯏꯅ ꯆꯦꯡꯇꯪ ꯍꯥꯏꯇꯥꯔꯦ
ꯑꯗꯣ ꯅꯪꯅ ꯌꯥꯝ ꯐꯕꯩꯗꯤꯀꯣ
ꯎꯝ
ꯑꯇꯩ ꯑꯝꯇ ꯀꯩꯅꯣ ꯇꯧꯗꯕꯤꯗ ꯑꯩꯈꯣꯏꯒꯤ ꯑꯦ ꯀꯩꯅꯣꯖꯤꯗ ꯑꯦꯝ ꯌꯨꯖꯤꯗ ꯂꯩꯔꯤꯕ ꯍꯣꯁꯇꯦꯜ ꯃꯌꯥꯝꯖꯦ
ꯎꯝ
ꯁꯤꯒ ꯀꯟꯇꯦꯛ ꯂꯧꯔꯦꯗꯅ
ꯎꯝ
ꯑꯗꯨꯗꯨꯒ ꯃꯄꯥꯟꯂꯣꯝꯗ ꯍꯥꯏꯗꯤ ꯃꯣꯏꯅ ꯍꯧꯖꯤꯛ ꯂꯧꯔꯤꯕ ꯖꯒꯥꯗꯨꯗꯩ ꯍꯣꯡꯅ ꯈꯔ ꯍꯣꯡꯅ ꯊꯥ ꯉꯝꯃꯕ ꯅꯪꯅꯀꯣ
ꯎꯝ
ꯑꯗꯨꯏꯗꯤ ꯅꯪ ꯌꯥꯝ ꯊꯤ ꯐꯔꯦ ꯍꯥꯏꯗꯤ ꯑꯈꯣꯏ ꯁꯤ ꯑꯦꯝ ꯌꯨꯖꯤꯗ ꯂꯩꯔꯤꯕ ꯍꯣꯁꯇꯦꯜꯖꯦ ꯌꯥꯝ ꯌꯥꯝꯕꯅꯦꯕ ꯑꯩꯅ ꯁꯨꯝ ꯈꯪꯕꯗꯀꯣ ꯅꯨꯄꯤꯒꯤꯗ ꯅꯨꯄꯤꯒꯤꯗꯖꯨ ꯐꯅꯥꯝ ꯁꯨꯔꯦ ꯑꯗꯒꯤ ꯅꯨꯄꯥꯒꯤꯗꯁꯨ ꯐꯅꯥꯝ ꯁꯨꯔꯦ ꯑꯗꯩ ꯑꯥ ꯅꯨꯄꯤꯒꯤꯗꯤ ꯀꯝꯄꯜꯁꯔꯤ ꯃꯦꯁ ꯄꯤꯗꯣꯏꯅꯦ ꯑꯩꯈꯣꯏ ꯅꯨꯄꯥꯒꯤꯗꯤ ꯅꯨꯄꯥꯒꯤꯗꯤ ꯑꯌꯥꯝ ꯑꯌꯥꯝ ꯑꯅꯝꯕꯅ ꯄꯤꯕꯗꯤ ꯃꯥꯜꯂꯦ ꯄꯤꯗꯕꯁꯨ ꯌꯥꯎꯕꯗꯤ ꯃꯥꯜꯂꯦ ꯑꯩꯅ ꯁꯨꯝ ꯈꯟꯕꯗꯀꯣ ꯑꯗꯣ ꯍꯥꯏꯕ ꯋꯥꯅꯤ ꯃꯤ ꯌꯥꯝ ꯒꯦꯔꯥ ꯌꯥꯝꯃꯣꯏꯔꯥ ꯊꯥ ꯑꯝꯗꯗꯤ ꯆꯦꯡ ꯕꯦꯛ ꯀꯩꯅꯣꯖꯤꯗꯨꯝ ꯆꯪꯉꯦꯕ ꯇꯔꯥ ꯍꯦꯟꯅ ꯑꯗꯨꯝ ꯆꯪꯉꯦꯕ ꯇ꯭ꯔꯥꯉꯥ ꯃꯌꯥ ꯑꯗꯨꯝ ꯆꯪꯉꯦꯕ ꯈꯪꯕ꯭ꯔꯥ
ꯑꯩꯈꯣꯏ ꯀꯌꯥꯝ ꯆꯪꯒꯦ
ꯇ꯭ꯔꯥꯉꯥꯃꯨꯛ ꯆꯪꯉꯦꯕꯥ
ꯑꯥ
ꯆꯦꯡ ꯕꯦꯛꯁꯦ ꯅꯪ ꯑꯗꯨꯗꯤ ꯌꯦꯡꯉꯣ ꯍꯣꯁꯇꯦꯜ ꯑꯃꯃꯝꯗꯒꯤ ꯍꯣꯁꯇꯦꯜ ꯀꯨꯟꯒ ꯀꯌꯥꯅꯣꯝ ꯁꯨꯔꯝꯅꯤ ꯅꯪ ꯊꯥ ꯑꯝꯗ ꯆꯦꯡ ꯕꯦꯛ ꯆꯅꯤ ꯌꯣꯟꯕ ꯍꯥꯏꯖꯦ ꯈꯜꯂꯣꯅ ꯑꯗꯩ ꯑꯃꯨꯛ ꯅꯨꯄꯤꯒꯤꯗꯤ
ꯇꯣꯡꯕꯗ
ꯑꯥ ꯑꯗꯨꯅꯦ ꯑꯗꯩ ꯅꯪ ꯅꯨꯄꯤꯒꯤꯗꯤ ꯅꯨꯄꯤ ꯍꯣꯁꯇꯦꯜꯒꯤꯗꯤ ꯑꯃꯨꯛ ꯆꯦꯡ ꯕꯦꯛ ꯀꯩꯅꯣ ꯂꯧꯗꯕꯅꯦꯕ ꯈꯖꯤꯛ ꯈꯔ ꯂꯧꯗꯕꯅꯦꯕ ꯃꯣꯏꯗꯤ ꯄꯨꯟ ꯄꯨꯟ ꯂꯧꯁꯤꯜꯂꯒ ꯊꯝꯕꯅꯦꯕ
ꯑꯥ
ꯑꯗꯨꯗꯨꯅ ꯅꯪ ꯈꯜꯂꯣ ꯋꯥꯈꯟꯗꯣ ꯑꯗꯨꯝ ꯊꯥ ꯈꯨꯗꯤꯡꯒꯤ ꯆꯦꯡ ꯕꯦꯛ ꯀꯩꯅꯣꯃꯨꯛ ꯌꯣꯜꯂꯛꯑꯗꯤ ꯆꯅꯤꯃꯨꯛ ꯆꯅꯤꯃꯨꯛ ꯌꯣꯜꯂꯛꯑꯗꯤ ꯌꯦꯡꯉꯣ ꯑꯗꯩ ꯅꯪ ꯍꯥ
ꯇꯣꯂꯣꯞꯁꯤꯅ ꯑꯣꯏꯔꯣꯏꯕ ꯑꯗꯨꯒꯨꯝ
ꯀꯔꯥꯏ ꯀꯔꯥꯏꯗꯩꯅꯣꯗ ꯅꯪꯒꯤ ꯇꯣꯂꯣꯞꯀꯥ ꯍꯩꯀꯨ ꯃꯅꯥꯗ ꯌꯣꯝꯕꯗꯣ ꯀꯩꯗꯧꯗꯣꯏꯕ
ꯎꯝ
ꯍꯣꯏ ꯑꯩꯈꯣꯏꯕꯨꯗꯤ ꯀꯩꯝ ꯇꯧꯕꯗꯤ ꯉꯝꯗꯦ ꯅꯣꯏꯕꯨꯗꯤ ꯊꯕꯛ ꯃꯥ ꯆꯥꯝꯃꯗꯤ ꯇꯧꯔꯝꯅꯦ ꯑꯗꯨꯏꯖꯨ ꯍꯥꯏꯗꯤ ꯍꯨꯖꯤꯛꯀꯤ ꯃꯇꯝꯖꯤ ꯃꯤ ꯀꯩꯅꯣꯖꯤꯒ ꯆꯥꯟꯅꯗꯦ ꯍꯥꯏꯕꯅꯤꯗ ꯑꯩ ꯍꯥꯏꯅꯤꯡꯉꯤꯅ ꯆꯥꯅꯔꯤꯕ ꯅꯪꯕꯨ ꯅꯁꯥꯒꯤ ꯈꯣꯔꯁꯥ ꯀꯣꯟꯅꯖꯕꯔꯣ ꯑꯃꯇꯥ ꯍꯥꯏꯔꯣ
ꯄꯥꯈꯪꯅꯤꯅ ꯑꯩꯕꯨꯗꯤ ꯀꯣꯟꯅꯩꯌꯦ ꯃꯔꯨꯞ ꯐꯅꯌꯥꯝ ꯍꯨꯟꯗꯣꯛꯄ ꯋꯥꯅꯤ ꯑꯩꯅ
ꯑꯗꯨꯅꯦ ꯄꯥꯈꯪ ꯑꯣꯏꯕꯩ ꯀꯣꯟꯅꯕ ꯋꯥꯅꯤ ꯍꯌꯦꯡ ꯅꯨꯄꯤ ꯅꯨꯄꯤ ꯅꯨꯄꯤ ꯊꯤꯖꯤꯜꯂꯑꯀꯥꯟꯗ ꯀꯔꯤꯅꯣ ꯇꯧꯗꯣꯏꯖꯦ
ꯃꯥꯅꯦ ꯅꯨꯄꯤ ꯊꯤꯖꯜꯂꯗꯤꯀꯣ ꯂꯣꯏꯔꯦꯅꯦ ꯄꯨꯡꯂꯣꯏ
ꯑꯗꯨꯅꯦ ꯑꯗꯨ ꯅꯪ ꯄꯥꯈꯪ ꯑꯣꯏꯕꯩꯗꯤ ꯅꯪꯕꯣ ꯍꯖꯤꯔꯥꯁꯨ ꯆꯠꯂꯖꯨ ꯑꯗꯨꯝ ꯍꯤꯡꯕ ꯌꯥꯏ
ꯊꯥ ꯑꯃꯇ ꯈꯔ ꯇꯔꯥꯃꯨꯛꯇꯪ ꯁꯨꯔꯖꯨ ꯀꯥꯏꯌꯣ
ꯑꯗꯨꯅꯦ ꯊꯥ ꯑꯝꯗ ꯇꯔꯥ ꯅꯠꯇꯦ ꯅꯪꯕꯨ ꯆꯥꯇ꯭ꯔꯨꯛ ꯆꯥꯇ꯭ꯔꯨꯛ ꯄꯥꯎꯅꯦ ꯊꯥ ꯑꯃꯅꯤ ꯅꯪ ꯁꯨꯗꯣꯏꯖꯦ ꯅꯪ ꯑꯗꯨ ꯈꯜꯂꯣꯅ ꯑꯗꯨꯗꯤ ꯏꯁꯥꯒꯤ ꯉꯥꯎꯕ ꯈꯣꯠꯄ ꯗ꯭ꯔꯦꯁ ꯂꯩꯅꯤꯡꯕ ꯈꯣꯠꯅꯤꯡꯕ ꯂꯣꯏ ꯌꯥꯗ꯭ꯔꯣ ꯑꯗꯨꯗꯤ
ꯑ
ꯅꯨꯄꯤ ꯑꯉꯥꯡ ꯊꯤꯔꯗꯤ ꯌꯥꯔꯣꯏꯕ ꯅꯨꯄꯤ ꯑꯉꯥꯡ ꯂꯩꯁꯜꯂꯛꯀꯅꯤ ꯍꯌꯦꯡ ꯅꯨꯄꯤꯒꯤ ꯌꯦꯡꯉꯣ ꯑꯉꯥꯡ ꯌꯥꯎꯁꯜꯂꯛꯀꯅꯤ ꯑꯗꯨ ꯇꯣꯛꯈ꯭ꯔꯣ ꯆꯩꯔꯥꯎ ꯑ ꯆꯩꯔꯥꯎꯕꯩ ꯄꯣꯠ ꯆꯩ ꯊꯤꯟꯕ ꯅꯤꯉꯣꯜ ꯆꯥꯛꯀꯧꯕꯩ ꯄꯨꯅꯕꯒꯤ ꯆꯟ ꯆꯥꯟꯗꯗ ꯄꯩꯁꯥ ꯃꯌꯥꯝ ꯆꯪꯉꯤꯅꯦ
ꯃꯥꯅꯦ
ꯃꯣꯊꯥ ꯑꯔꯣꯏꯕꯤꯅꯤ ꯁꯥꯔꯤꯖꯦ
ꯑꯝꯇ ꯆꯠꯂꯒ ꯑꯝꯇ ꯌꯦꯡꯉꯨꯨꯒꯤꯒꯦ ꯑꯩ ꯗꯨꯀꯥꯟꯗꯣ ꯑꯝꯇ
ꯌꯦꯡꯉꯨꯔꯣ ꯌꯦꯡꯉꯨꯔꯣ ꯑꯗꯣ ꯅꯪ ꯑꯇꯣꯞꯄꯖꯨ ꯊꯝꯃꯨ ꯀꯩꯅꯣ ꯅꯪ ꯑꯗꯨ ꯀꯩꯅꯣꯈꯛ ꯊꯝꯒꯦ ꯍꯥꯏꯔꯣ
ꯗꯤ ꯀꯔꯤ ꯊꯝꯗꯣꯔꯤꯒꯦ
ꯑꯦ ꯒ꯭ꯔꯣꯁꯔꯤꯒꯤ ꯑꯥꯏꯇꯦꯝꯖꯤꯡ ꯊꯝꯖꯟꯒꯗꯝꯅꯦ ꯑꯗꯨꯕꯨꯗꯤ ꯇꯝ ꯇꯝꯅ ꯇꯧꯕꯗꯤ ꯌꯥꯏꯗ ꯎꯝ
ꯒ꯭ꯔꯣꯁꯔꯤꯒꯤ ꯑꯥꯏꯇꯦꯝꯖꯦ ꯑꯩꯈꯣꯏꯅ ꯇꯧꯕ ꯉꯥꯝꯃꯣꯏꯗ ꯍꯧꯖꯤꯛꯀꯤꯁꯤꯗꯤ ꯀꯔꯤꯝꯇ ꯌꯦꯡꯁꯤꯟꯗ꯭ꯔꯁꯨ ꯌꯥꯕ ꯍꯥꯏꯇꯥꯔꯦꯅꯦ ꯆꯦꯡꯁꯤꯗꯤꯀꯣ
ꯍꯣꯏ ꯑꯗꯨꯕꯨꯗꯤ ꯅꯣꯡꯃꯒꯤ ꯅꯪ ꯌꯦꯡꯖꯟꯗꯕꯗꯤ ꯌꯥꯔꯣꯏꯗ
ꯑꯥ ꯌꯦꯡꯖꯟꯗꯕꯨꯗꯤ ꯌꯥꯗꯦ ꯑꯗꯣ ꯒꯣꯁꯔꯤꯁꯤꯡꯗꯨꯗꯩꯗꯤ ꯈꯔꯗꯤ ꯐꯩꯗꯅ ꯄꯠꯄ ꯈꯣꯠꯄ ꯂꯩ ꯒꯣꯁꯔꯤꯗꯗꯤ ꯍꯣꯏ ꯆꯦꯡꯒꯤꯖꯨ ꯂꯩꯕꯨꯗꯤ ꯂꯩꯕꯨ
ꯑꯗꯩ ꯑꯗꯩ ꯆꯦꯡꯒꯤ ꯍꯧꯖꯤꯛ ꯇꯧꯅꯩꯖꯦ
ꯎꯝ
ꯍꯧꯖꯤꯛ ꯇꯧꯅꯩꯖꯦ ꯑꯩꯈꯣꯏꯒꯤ ꯆꯦꯡꯖꯦ ꯅꯪꯅ ꯆꯥꯝ ꯆꯅꯤ ꯂꯧꯔꯨꯔꯦꯗꯅ
ꯎꯝ
ꯑꯗꯨ ꯆꯦꯡ ꯕꯦꯛ ꯀꯨꯟ ꯀꯨꯟꯊ꯭ꯔꯥ ꯑꯃꯖꯨ ꯑꯗꯨꯝ ꯊꯣꯛꯍꯟ ꯌꯥꯏꯕ
ꯌꯥꯏꯌꯦ
ꯍꯧꯖꯤꯛ ꯇꯧꯅꯩꯖꯦ ꯈꯪꯕ꯭ꯔꯥ
ꯑꯗꯨꯅ ꯀꯩꯅꯣ ꯇꯧꯅꯩꯌꯦ ꯆꯤꯡꯕ ꯂꯥꯛ
ꯑꯥ
ꯑꯗꯨ ꯇꯧꯅꯩ ꯌꯥꯝ
ꯑꯗꯩ ꯊꯣꯛ ꯊꯣꯛ ꯈꯥꯏꯗꯣꯛꯄꯤ ꯃꯣꯏ ꯇꯧꯏꯖꯦ
ꯑꯥ ꯑꯗꯣ ꯐꯖꯅ ꯁꯦꯡꯅ ꯊꯝꯃꯣꯏ ꯁꯦꯡꯅ ꯇꯧꯕ ꯀꯥꯡꯕꯨꯖꯨ ꯂꯩꯌꯦ
ꯂꯩ ꯂꯩ ꯑꯗꯨꯕꯨꯗꯤ ꯂꯩ
ꯀꯩꯅꯣ ꯗꯥꯏꯔꯦꯛ ꯗꯥꯥꯏꯔꯦꯛ ꯋꯦꯠ ꯑꯣꯜꯂ ꯌꯣꯟꯕꯤ
ꯑꯥ
ꯋꯥꯠꯂꯝꯕ ꯃꯁꯤꯡꯗꯣ
ꯑ
ꯀꯩꯅꯣꯝꯇ ꯕꯣꯔꯥ ꯑꯝꯇꯅꯤ ꯈꯪꯗꯦ ꯑꯃꯗꯅꯤ ꯈꯪꯗꯦ ꯍꯥꯞꯄ ꯑꯃꯨꯛ ꯄꯤꯔꯛꯄ
ꯑꯣ ꯑꯗꯨ ꯑꯗꯨꯃꯥꯏꯟ ꯇꯧꯕꯖꯨ ꯂꯩꯌꯦ ꯂꯩꯕꯨꯗꯤ ꯁꯦ ꯑꯩ ꯑꯩꯈꯣꯏ ꯁꯤꯗ ꯑꯍꯟ ꯑꯃ ꯃꯥꯖꯨ ꯆꯦꯡꯒꯤ ꯀꯔꯕꯥꯔ ꯇꯧꯔꯅꯤ ꯑꯩ ꯃꯉꯣꯟꯗꯩ ꯂꯧꯔꯣ ꯈꯣꯠꯂꯣꯅ ꯇꯧꯔꯝꯃꯦꯕ
ꯑꯥ
ꯑꯗꯨꯗꯨꯒ ꯆꯦꯡ ꯃꯃꯟꯗꯣ ꯍꯥꯏꯒꯠꯇꯅ ꯍꯥꯏꯔꯛꯄꯅꯦꯃꯦ ꯏꯖꯦ ꯀꯥꯈꯠꯂꯛꯑꯕ ꯑꯩꯖꯦ ꯃꯥ ꯈꯔ ꯇꯥꯔꯛꯀꯗ꯭ꯔꯥ ꯈꯜꯂꯒ ꯃꯥ ꯄꯨꯔꯥ ꯀꯔꯕꯥꯔ ꯇꯧꯕꯒꯤ ꯀꯩꯅꯣ ꯇꯧꯕꯒꯤ ꯃꯑꯣꯡꯗ ꯇꯧꯈꯠꯂꯛꯑꯦꯕ ꯃꯥ ꯇꯣꯡꯗ ꯌꯥꯗꯦ ꯍꯥꯏꯕꯩ ꯃꯑꯣꯡꯗ ꯑꯗꯨꯗꯩ ꯑꯩꯅ ꯑꯦ ꯑꯩ ꯑꯦꯁ ꯅꯣꯏꯖꯨ ꯈꯪꯉꯝꯅꯤ ꯑꯃ ꯒ꯭ꯌꯥꯁ ꯀ ꯌꯣꯟ ꯕ ꯑꯃ ꯀꯩꯅꯣꯗꯣ
ꯑꯗꯨ ꯃꯤꯁꯨ ꯀ꯭ꯋꯥꯏ ꯀꯤꯗꯕ ꯃꯤꯅꯦ ꯃꯤꯅ
ꯃꯥꯅꯦꯅꯦ ꯑꯗꯨ ꯃꯥ ꯀꯤꯠ ꯀꯤꯠꯀꯗꯝꯃꯛꯄ ꯍꯥꯏꯇꯥꯔꯦꯅꯦ ꯑꯁ ꯑꯩꯅ ꯅꯍꯥꯟꯗꯩ ꯑꯩꯒ ꯃꯔꯩ ꯇꯧꯊꯠꯅꯕꯅꯤꯁꯤ ꯀꯔꯛꯇꯅ ꯑ ꯀ ꯃꯥꯏꯕ ꯀꯩꯅꯣꯗꯨꯅ ꯄꯟꯖꯥꯕꯇꯨꯅ ꯂꯤꯁꯤꯡ ꯑꯃꯒ ꯑ ꯀꯌꯥꯅꯣ ꯆꯇ꯭꯭ꯔꯦꯠ ꯀ ꯌꯥꯡꯈꯩꯐꯧ ꯂꯧ ꯌꯥꯅꯤ ꯍꯥꯏꯕ ꯃꯥꯏꯁꯦ ꯑꯗꯨꯗꯨꯒ ꯩꯅ ꯑꯣꯏꯗꯅ ꯑ ꯍꯔꯤꯌꯥꯅꯥꯗꯨꯅ ꯂꯤꯁꯤꯡ ꯑꯃꯒ ꯆꯅꯤꯄꯥꯟꯒ ꯃꯤꯉꯣꯟꯗꯗꯤ ꯀꯨꯟ ꯀꯨꯟꯊ꯭ꯔꯥ ꯑꯗꯨꯃꯥꯏ ꯊꯥꯃꯤ ꯅꯣꯏꯒꯤꯗꯤ ꯂꯤꯁꯤꯡ ꯑꯃ ꯆꯅꯤꯄꯥꯟꯃꯨꯛ ꯊꯥꯒꯦ
ꯑꯥ
ꯑꯗꯨꯗ ꯑꯩꯅ ꯍꯥꯏꯁꯦ ꯍꯔꯤꯌꯥꯅꯥꯗꯤ ꯑꯩꯈꯣꯏ ꯂꯤꯁꯤꯡ ꯑꯃ ꯆꯥꯇ꯭ꯔꯦꯠ ꯌꯥꯡꯈꯩꯗ ꯂꯧꯋꯦ ꯁꯤꯅꯤ ꯑꯗꯨ ꯃꯥ ꯍꯥꯏ ꯏ ꯅꯪꯁꯨ ꯙꯔꯃ ꯅꯠꯇꯕ ꯋꯥꯗꯤ ꯍꯥꯏꯅꯣ ꯑꯗꯨꯃꯥꯏꯅ ꯅꯣꯏ ꯄꯥꯡꯑꯥꯏ ꯍꯥꯏꯖꯤꯜꯂꯒꯅꯨꯀꯣ ꯀꯩꯅꯣꯥꯏꯅ ꯑꯦꯍ ꯑꯩ ꯍꯥꯏꯕ ꯅꯠꯇꯦ ꯀꯥ ꯑꯩꯗꯤ ꯂꯧꯕꯗꯣ ꯂꯧꯋꯦ ꯍꯥꯏꯕꯅꯦ ꯊꯥꯖꯗ꯭ꯔ ꯗꯨꯀꯥꯟ ꯆꯠꯂ ꯑꯩ ꯍꯪꯉꯨꯁꯦ ꯍꯥꯏꯕ ꯄꯥꯏꯕ ꯑꯗꯨꯗꯤ ꯅꯣꯏꯗꯤ ꯑꯣꯏꯅ ꯆꯤꯡꯉꯦ ꯂꯧꯅ ꯐꯔꯌꯦ ꯑꯩꯅ ꯂꯧ ꯀꯩꯁꯨ ꯀꯥꯏꯗꯒꯤꯩ ꯂꯧ ꯕꯤ ꯀꯌꯥ
ꯎꯝ
ꯍꯣꯏ ꯕꯦꯔꯥꯏ ꯅꯨꯄꯥꯥꯅꯦꯃꯦ ꯑꯗꯨ ꯅꯨꯄꯥꯗꯨꯗꯤ
ꯃꯥ ꯃꯦ ꯑꯍꯥꯝ ꯑꯍꯥꯝꯕ ꯍꯧꯕꯁꯦ ꯃꯉꯣꯟꯗ ꯉꯥꯛꯇ ꯀꯟꯗꯦꯛ ꯇꯧꯉꯅꯤ ꯑꯗꯨꯒ ꯁꯨꯡꯆꯠ ꯆꯠꯇꯕ ꯀꯨꯏꯅ
ꯑ ꯆꯠꯂꯣꯏ ꯑꯝꯇ ꯆꯠꯂꯣꯏ ꯀꯥꯏꯁꯤꯅꯣ ꯃꯥꯅ ꯃꯃꯟꯗ ꯇꯛ ꯇꯛ ꯇꯛ ꯁꯥꯟꯅꯔꯛꯄꯥ
ꯎꯝ
ꯑꯗꯨ ꯎꯄꯥꯏ ꯂꯩꯇꯕꯅꯤꯅ ꯑꯗꯨꯝ ꯃꯉꯣꯟꯗ ꯂꯧꯕ ꯌꯥꯗꯦ ꯂꯩꯇꯦꯕ ꯑꯇꯩꯗꯣ
ꯍꯧꯖꯤꯛ ꯑꯩꯈꯣꯏꯒꯤ ꯊꯣꯡꯉꯁꯦ ꯍꯔꯤꯌꯥꯅꯥꯔꯣ ꯄꯟꯖꯥꯕꯔꯣ
ꯍꯔꯤꯌꯥꯅꯥꯅꯦ ꯑꯩꯈꯣꯏ ꯍꯧꯖꯤꯛ ꯊꯣꯡꯉꯤꯁꯦ
ꯑꯣ
ꯑꯗꯨꯏꯅꯤ ꯆꯦꯡ ꯊꯣꯠꯂꯒ ꯍꯥꯎꯇ꯭ꯔꯣ ꯍꯥꯟꯅꯒꯤ ꯎꯝ ꯑ ꯍꯔꯤꯌꯥꯅꯥꯗꯣ ꯑꯩ ꯉꯁꯥꯏ ꯂꯧꯔꯨꯕꯗꯣ ꯂꯤꯁꯤꯡ ꯑꯃꯒ ꯆꯅꯤꯄꯥꯟ ꯑꯗꯨꯃꯥꯏꯅ ꯍꯥꯏꯍꯧꯔꯦ ꯍꯥꯟꯅ ꯆꯥꯇ꯭ꯔꯦꯠ ꯌꯥꯡꯈꯩꯗ ꯂꯧꯕꯅꯤ
ꯑꯣ
ꯑꯗꯣ ꯍꯥꯏꯗꯤ ꯑꯇꯣꯞꯄꯅ ꯂꯧꯔꯗꯤ ꯑꯃꯨꯛ ꯑꯥ ꯌꯧꯔꯛꯀꯅꯤ ꯑꯩꯈꯣꯏꯅ ꯂꯧꯕꯩꯅꯦꯕ ꯑꯩꯈꯣꯏꯅ ꯗꯦꯂꯤ ꯀꯁꯇꯃꯔ ꯑꯣꯏꯈꯤꯕꯒꯒꯤ ꯍꯥꯏꯇꯥꯔꯦꯅꯦꯀꯣ
ꯎꯝ
ꯑꯗꯨꯒꯤ ꯇꯥꯔꯛ
ꯃꯦꯠꯁ ꯑꯍꯥꯟꯕ ꯑꯩꯈꯣꯏ ꯍꯣꯁꯛ ꯍꯧꯕꯗꯩꯒ ꯄꯥꯏꯔꯝꯃꯦ
ꯑꯣ ꯆꯥ ꯊꯝꯃꯣꯅꯤ ꯅꯣꯏ ꯍꯦꯛ ꯇꯧꯔ ꯄꯥꯏꯝꯕ꯭ꯔꯣ
ꯇꯥ ꯊꯝꯐꯧꯁꯦ ꯑꯩꯈꯣꯏꯅ ꯃꯥꯁꯦ ꯀꯩꯅꯣ ꯇꯧꯕꯅꯤꯅ ꯃꯥꯗꯤ ꯂꯩꯔꯛꯑꯦ ꯁꯥꯇ꯭ꯔ ꯃꯌꯥꯝ ꯈꯪꯅꯔꯑꯦꯅ ꯃꯥ ꯅꯃꯥ ꯊꯣꯡꯕꯤꯕ ꯍꯥꯏꯇꯥꯔꯦ
ꯑꯣ ꯑꯣ ꯀꯕꯤꯗꯣꯏ ꯌꯦꯅꯣ ꯏꯗꯌꯥ
ꯑꯣꯛ ꯄꯤꯗꯕꯗꯨꯗꯤ ꯀꯩꯅꯣꯅꯤꯗ ꯈ꯭ꯋꯥꯏ ꯑꯍꯥꯟꯕꯗ ꯃꯤ ꯇꯔꯥꯃꯨꯛꯇꯪ ꯁꯥꯥꯕ ꯍꯥꯏꯇꯥꯔꯦ ꯈ꯭ꯋꯥꯏ ꯑꯍꯥꯟꯕ ꯃꯦꯠꯁ ꯏꯍꯥꯟ ꯍꯥꯟꯅꯥ ꯍꯧꯕꯅꯨꯃꯤꯠꯇꯣ
ꯑꯥ
ꯑꯗ ꯑꯣꯛ ꯊꯣꯡꯉꯦꯕ
ꯑꯣ
ꯑꯗꯨ ꯑꯣꯏꯔꯝ ꯃꯣꯏ ꯏꯃ ꯍꯥꯏꯗꯣ
ꯑꯣ ꯀꯦꯖꯤ ꯀꯌꯥꯃꯨꯛ ꯊꯣꯡꯉꯦꯕ
ꯀꯤꯂꯣ ꯑꯅꯤ ꯑꯍꯨꯝ ꯇꯪꯒꯤ ꯋꯥ ꯋꯥꯔꯤꯔꯅꯤ
ꯎꯝ ꯃꯥꯅ ꯍꯥꯏꯕ ꯅꯠꯇꯦꯗ
ꯎ
ꯃꯌꯥꯝ ꯁꯨꯝ ꯍꯥꯏꯅꯕ ꯍꯥꯏꯇꯥꯔꯦ ꯃꯤ ꯑꯍꯥꯟꯕ ꯀꯩꯅꯣ ꯇꯧꯕꯗꯥ ꯑꯣꯛ ꯊꯣꯡꯉꯤ ꯈꯣꯂꯤ ꯀꯥꯏ ꯑꯗꯨꯃꯥꯏ ꯍꯥꯏꯕꯠꯇ
ꯁꯤ ꯍꯣꯛ ꯊꯣꯡ ꯃꯁꯥꯏ ꯍꯥꯏꯖꯤꯜꯂꯤꯔꯕ
ꯑꯥ ꯅꯩ ꯀꯩꯅꯣ ꯅꯣꯏ ꯀꯥꯡꯒꯨꯖꯤ
ꯑꯗꯨ ꯑꯗꯨꯗꯤ ꯄꯣꯖ ꯌꯥꯝ ꯍꯣꯡꯉꯤꯗ
ꯍꯣꯡ ꯍꯣꯡꯉꯦ ꯑꯗꯨꯋꯥꯏ ꯀꯥꯟꯗꯨꯗꯗꯤ ꯍꯧꯖꯤꯛꯇꯤ ꯀꯥꯏꯗꯒꯤ
ꯃ ꯂꯧ ꯃꯤꯁꯦ
ꯑꯣ ꯍꯧꯖꯤ ꯇꯤꯌꯥꯗ꯭ꯔꯦ
ꯀꯩꯅꯣ ꯑꯩꯅ ꯄꯥꯏꯈꯤꯕ ꯀꯨꯝꯗꯒꯤꯅ ꯂꯤꯁꯤꯡ ꯑꯅꯤ ꯂꯧꯔꯤꯖꯦ
ꯑꯥ
ꯕꯤꯂꯞꯁꯟ ꯍꯣꯏꯅ ꯄꯥꯏꯒꯤꯕꯗꯒꯤ
ꯑꯣ ꯑꯇꯩ ꯍꯣꯁꯇꯦꯜꯗꯁꯨ ꯂꯧꯅꯕ ꯃꯥꯜꯂꯤꯗꯥ
ꯂꯧꯋꯦ ꯅꯨꯄꯤꯒꯤ ꯂꯧꯗꯕ ꯌꯥꯎꯋꯦ ꯍꯥꯏꯕꯔ ꯀꯩꯅꯣꯝ ꯍꯥꯏꯕꯅꯤ ꯈꯪꯗꯦ ꯍꯧꯖꯤꯛꯇꯤ ꯂꯧꯔꯝꯃꯅꯤꯗ
ꯂꯧꯗꯤꯌꯦ ꯅꯨꯄꯤꯒꯤꯗꯤ ꯂꯧꯗꯤꯌꯦ ꯂꯤꯁꯤꯡ ꯑꯃꯒ ꯆꯥꯇ꯭ꯔꯦꯠ ꯈꯛꯇꯅꯦ ꯃꯣꯏꯒꯤ
ꯍꯧꯖꯤ ꯁꯨ ꯍꯧꯖꯤ ꯁꯨꯔꯕ
ꯑꯥ ꯍꯧꯖꯤꯛꯁꯨ
ꯑꯣ
ꯃꯣꯏ ꯗꯤ ꯏꯟꯁꯥꯡꯒꯁꯦ ꯑꯗꯨꯝ ꯍꯥꯎ ꯑꯗꯨꯝ ꯍꯥꯎꯋꯦꯒꯗꯤ ꯍꯥꯏ ꯈꯪꯗꯦ ꯍꯥꯏꯗꯤ
ꯎꯝ
ꯉꯥ ꯑꯇꯥꯎꯕꯒ ꯄꯤꯗꯅ ꯑꯗꯒꯤ ꯑꯊꯣꯡꯕꯒ ꯅꯨꯃꯤꯠꯀ ꯈꯥꯏꯗꯣꯛ ꯈꯥꯏꯗꯣꯛꯇꯅ ꯌꯥꯝ ꯇꯧꯋꯦꯕ ꯃꯣꯏ
ꯑꯣ
ꯈꯔ ꯑꯃꯅꯁꯨ ꯍꯥꯎꯇꯦ ꯖꯨ ꯍꯥꯏ ꯈꯔ ꯑꯃꯅ ꯍꯥꯎꯋꯤ ꯍꯥꯏ ꯈꯪꯗꯦ ꯀꯅꯥꯏ ꯃꯆꯤꯟꯕꯨ ꯃꯦꯜꯂꯨꯗꯣꯏꯅꯣ
ꯋꯥꯟ ꯃꯤꯁꯨꯨꯛ ꯌꯥꯝ ꯌꯥꯝꯕꯅꯤꯅ
ꯃꯥ ꯑꯩꯈꯣꯏꯁꯨ ꯍꯥꯏꯔꯝꯗꯣꯏꯅꯦꯍꯤ ꯑꯩꯈꯣꯏ ꯃꯦꯁꯤꯁꯨ ꯈꯔ ꯑꯃꯗꯤ ꯍꯥꯎꯋꯦ ꯍꯥꯏꯔꯝꯗꯣꯏꯅꯤ ꯈꯔꯝꯗꯤ ꯍꯥꯥꯎꯇꯦ ꯍꯥꯏꯝꯗꯣꯏ
ꯎꯝ